ꯅꯨꯡꯉꯨ ꯑꯥꯔꯕꯤꯟ ꯑꯣꯏꯕꯤꯔꯕ꯭ꯔꯣ
ꯃꯥ
ꯇꯥꯎ ꯅꯠꯇ꯭ꯔꯣ ꯃꯥꯅꯦ ꯃꯥꯅꯦ ꯅꯨꯡꯉꯥꯏꯔꯤꯌꯦ ꯂꯩꯕꯤꯔꯒ ꯁꯥꯟꯅꯔꯦ
ꯀꯌꯥ ꯀꯌꯥꯝ ꯀꯟ ꯅꯨꯡꯉꯥꯏꯔꯤꯒꯦ
ꯇꯪꯈꯥꯏ ꯑꯃ ꯅꯨꯡꯉꯥꯏꯔꯤ
ꯇꯪꯈꯥꯏ ꯑꯃꯗꯤ ꯀꯥꯏ ꯆꯠꯈ꯭ꯔꯕ
ꯇꯪꯈꯥꯏ ꯑꯃꯗꯤ ꯈꯪꯗ꯭ꯔꯦꯗ ꯄꯨꯟꯁꯤꯁꯦ ꯇꯥꯡꯈꯥꯏ ꯑꯃ ꯀꯥꯏ ꯆꯠꯈ꯭ꯔꯕꯅꯣ ꯈꯪꯗꯦ ꯏꯊꯣꯛ ꯊꯣꯛꯇ꯭ꯔꯦꯅꯦ
ꯎꯝ ꯑꯩꯈꯣꯏ ꯂꯩꯐꯝꯗꯣ ꯕꯔꯥꯗꯣ ꯑꯗꯨꯗ ꯉꯥꯅꯨ ꯉꯥꯅꯨ ꯇꯧꯔꯦꯕꯀꯣ ꯍꯣꯔꯦꯟ ꯆꯥꯗꯣꯏꯅꯦ ꯅꯪ ꯂꯥꯛꯑꯣ ꯀꯩꯅꯣ
ꯑꯁ ꯌꯥꯔꯦꯗ ꯑꯩ ꯉꯥꯅꯨ ꯆꯥꯗ꯭ꯔꯦ
ꯑꯣ ꯑꯩꯁꯨ ꯊꯥꯎꯗꯤ ꯆꯥꯅꯤꯡꯇꯦ ꯑꯗꯨꯕꯨ ꯃꯣꯏ ꯃꯈꯩꯕꯨꯗꯤ ꯉꯥꯅꯨ ꯆꯥꯅꯦꯕꯀꯣ ꯑꯩꯅ ꯀꯂꯦꯖꯥꯗꯣ ꯃꯦꯠꯂꯒ ꯑꯣꯏꯅ ꯆꯥꯔꯒꯦ ꯍꯥꯏꯕ
ꯑꯣ
ꯍꯣ ꯆꯥꯑꯣ ꯆꯥꯑꯣꯌꯦ
ꯍꯥꯎ ꯍꯥꯎꯕꯅꯤꯅꯦ
ꯀꯂꯦꯖꯥ ꯍꯥꯎꯕꯅꯦ ꯑꯗꯣ ꯈꯪꯗꯦ ꯀꯂꯦꯖꯥ ꯃꯔꯤꯟ ꯃꯔꯤꯟꯗꯨꯁꯨ ꯑꯗꯨꯝ ꯇꯦꯡꯉꯒꯀꯣ ꯍꯥꯞꯄꯒ ꯃꯦꯠꯄꯗꯣ ꯑꯗꯨꯁꯨ ꯍꯥꯎꯕꯅꯤ
ꯑ ꯍꯥꯎꯕꯅꯦ ꯍꯥꯎꯕꯅꯦ
ꯈꯟꯕꯅꯦ ꯈꯟꯕꯗꯤ ꯈꯜꯂꯤꯕꯀꯣ ꯇꯝꯉꯝꯗꯦ ꯍꯣꯔꯦꯟ ꯀꯩꯒꯨꯝꯕ ꯃꯦꯠꯂꯗꯤ ꯚꯥꯏ
ꯑꯥ
ꯍꯥꯏꯔꯛꯀꯦ
ꯍꯥꯏꯔꯛꯑꯣ
ꯅꯣꯏ ꯅꯣꯏꯗꯤ ꯀꯩ ꯇꯧꯗꯧ ꯃꯥꯟꯒꯦ ꯑꯩ ꯃꯦꯠꯇ꯭ꯔꯗꯤ ꯅꯣꯏ ꯀꯩꯅꯣꯝ ꯇꯧꯕꯗꯤ ꯐꯕꯅꯦ
ꯑꯩꯒꯤꯗꯤ ꯍꯋꯥꯏꯔ ꯀꯩꯅꯣꯃ ꯇꯧꯔꯅꯤꯗ
ꯍꯋꯥꯏ ꯍꯋꯥꯏꯗꯣ ꯌꯦꯟꯒꯨꯝꯕ ꯉꯥꯒꯨꯝꯕ ꯊꯥꯛꯑꯣꯏꯗ꯭ꯔꯣ
ꯁꯟ ꯑꯌꯥꯏꯕ ꯈꯔ ꯂꯩꯕꯅꯦ ꯑꯗꯨ ꯊꯥꯛ ꯆꯜꯂꯗꯧ ꯉꯥꯏꯔꯦ ꯑꯇꯩꯗꯤ ꯉꯥꯒꯨꯝꯕꯗꯤ ꯑꯝꯇ ꯂꯩꯇ꯭ꯔꯦ
ꯑꯩꯗꯤ ꯐꯥꯒꯤꯗꯤ ꯌꯥꯗꯤꯌꯦ ꯁꯟ ꯂꯩ ꯍꯥꯏꯗꯣ ꯊꯥꯗꯤ ꯊꯥꯖꯗꯦ
ꯏꯁ ꯉꯔꯥꯡ ꯈꯛꯇ ꯀꯦꯖꯤ ꯑꯅꯤ ꯂꯧꯔꯨꯕꯅꯦ
ꯑꯣ ꯁꯟ ꯑ ꯑꯌꯥꯏꯕꯗꯣ
ꯎꯝ ꯀꯦꯖꯤ ꯑꯃꯃꯨꯛꯀꯤ ꯆꯥꯡ ꯊꯣꯡꯉ ꯆꯥꯊꯣꯛꯈ꯭ꯔꯦ ꯑꯃ ꯃꯨꯛꯀꯤ ꯆꯥꯡ ꯌꯥꯏꯔ ꯂꯩꯍꯧꯔꯦ
ꯎꯝ ꯆꯥꯗꯤ ꯐꯟ ꯆꯥꯏꯌꯦ ꯀꯜꯂꯦ ꯅꯥꯕ
ꯑꯩꯈꯣꯏ ꯃꯔꯤꯅ ꯆꯥꯕꯅꯦ
ꯑꯣ
ꯍꯣ
ꯁꯤꯗꯤ ꯌꯥꯎꯍꯧꯗ꯭ꯔꯦꯅꯦ ꯇꯧꯔꯤꯁꯦ ꯌꯥꯎꯕ ꯅꯪꯗ꯭ꯔꯦ
ꯎ ꯅꯪꯅ ꯀꯣꯏꯕ ꯆꯠꯂꯤꯉꯩꯗ ꯅꯪꯗꯕꯅꯤꯅꯦ ꯅꯪꯉꯔꯥꯡ ꯅꯃꯥꯟꯅꯕꯒ ꯐꯨꯠꯕꯣꯜ ꯌꯦꯡꯕ ꯆꯠꯂꯤꯗꯨꯗꯤ
ꯎꯝ ꯑꯗꯨꯅꯦ ꯆꯥꯕꯨꯗꯤ ꯌꯥꯝ ꯆꯥꯔꯦꯗ ꯑꯩꯈꯣꯏ ꯆꯥꯛꯄꯗꯤ ꯊꯔꯣꯏ ꯆꯥꯔꯛꯏ ꯑꯗꯩ ꯁꯟꯁꯨ ꯁꯟ ꯑꯌꯥꯏꯕꯁꯨ ꯆꯥꯔꯛꯑꯦ ꯌꯦꯟ ꯑꯗꯩ ꯊꯥꯡꯖꯤꯡ ꯃꯦꯠꯄ ꯉꯥ ꯃꯔꯨꯝ ꯌꯥꯝꯃꯦ ꯑꯥꯗ ꯆꯥꯔꯛꯏꯁꯦ ꯑꯗꯨꯁꯨ ꯁꯨꯝ ꯏꯇꯥꯎ ꯍꯣꯏꯅ ꯇꯧꯔ ꯁꯨꯝ ꯆꯥꯅꯤꯡ ꯆꯥꯅꯤꯡꯕꯗꯣ ꯑꯗꯨꯏ ꯋꯥꯅꯤꯗ ꯆꯥꯛ ꯆꯥꯗ꯭ꯔꯁꯨ ꯇꯨꯝꯕꯗꯤ ꯉꯝꯃꯤꯗ ꯑꯗꯣ ꯑꯍꯥꯎꯕ ꯁꯨꯝ ꯀꯂꯦꯖꯥ ꯀꯩꯀꯥ ꯇꯧꯔꯀꯥꯟꯗ ꯆꯥꯅꯤꯡꯕꯗꯣ
ꯎꯝ
ꯈꯪꯗꯦ ꯚꯥꯏ ꯉꯁꯤꯁꯦ ꯇꯝ ꯉꯝꯗꯦꯕ
ꯉꯁꯤꯒꯤ ꯀꯥꯏ ꯀꯥꯏ ꯆꯠꯄꯒꯤ ꯄ꯭ꯔꯣꯒꯥꯝꯗꯤ ꯂꯩꯔꯤꯒꯦ
ꯉꯁꯤꯁꯦ ꯊꯣꯏꯗꯣꯛꯅꯗꯤ ꯆꯠꯇꯧꯕ ꯃꯥꯟꯗꯦ ꯍꯥꯏꯗꯤꯀꯣ ꯀꯂꯦꯖꯥꯗꯣ ꯑꯩ ꯀꯥꯗ ꯃꯦꯠꯂꯗꯤ ꯆꯠꯂꯔꯣꯏꯕ
ꯎꯝ ꯀꯂꯦꯖꯥꯅ ꯂꯩꯕ ꯌꯥꯕꯥ
ꯑꯗꯨ ꯑꯗꯨꯒ ꯎꯝ ꯀꯂꯦꯖꯥꯗꯣ ꯃꯦꯠ ꯃꯦꯠꯇ꯭ꯔꯗꯤꯀꯣ
ꯑꯥ
ꯆꯠꯂꯒ ꯂꯩꯕ ꯈꯣꯠꯄ ꯇꯧꯔ ꯇꯧꯕꯁꯨ ꯌꯥꯏꯌꯦ
ꯑꫭ
ꯑꯩꯅꯁꯨ ꯃꯦꯠꯂꯗꯤ ꯆꯥꯃꯤꯟꯅꯅꯤꯡꯕ ꯌꯥꯝ ꯀꯟꯅꯥ ꯍꯥꯏꯇꯥꯔꯦ
ꯑꯥ
ꯑꯗꯨꯒꯤ ꯁꯤꯗꯩ ꯑꯩꯈꯣꯏ ꯏꯌꯥꯝꯕ ꯑꯃ ꯂꯩꯌꯦꯕ ꯑꯗꯨꯗ ꯃꯥ ꯌꯦ ꯀꯩꯅꯣ ꯀꯟꯅꯥ ꯁꯦꯝꯃꯤꯌꯦ ꯉꯥꯅꯨꯗꯣ
ꯑꯥ
ꯀꯂꯖꯥꯗꯣ ꯑꯩ ꯂꯧꯒꯦ ꯂꯧꯒꯦ ꯂꯧꯒꯦ ꯂꯧꯒꯦꯅ ꯍꯥꯏꯕ
ꯑꯥ
ꯃꯥꯅ ꯈꯨꯝꯗꯕꯥ ꯍꯥꯏꯇꯥꯔꯦ ꯈꯪꯗꯦ ꯈꯨꯝꯗ꯭ꯔꯁꯨ ꯄꯤꯔꯝꯕꯗꯤ ꯇꯝꯉꯝꯗꯦꯗꯅ
ꯑ ꯑꯁꯥꯗꯤ ꯌꯥꯝ ꯂꯩꯔꯤꯕꯖꯥꯠꯅꯤꯗꯅꯥ
ꯅꯪꯉꯣꯟꯗ ꯉꯥꯔꯤꯗꯨ ꯉꯥꯜꯂꯝꯃꯣ ꯍꯥꯏꯒꯦ ꯇꯧꯕꯅꯦꯕ ꯑꯗꯣ ꯇꯝꯉꯝꯗꯦ ꯚꯥꯏ ꯉꯥꯜꯂꯨ ꯉꯥꯜꯂꯨꯒꯤꯅꯣ ꯎꯝ ꯎꯝ ꯑꯗꯨ ꯇꯝ ꯉꯝꯗ‌ꯦꯕꯥ ꯉꯔꯤꯗꯨ ꯉꯥꯟꯗꯤ ꯉꯥꯜꯂꯨꯒꯤꯅꯨ
ꯑꯥ
ꯍꯥꯏꯗꯤ ꯃꯤꯑꯣꯏꯕ ꯍꯥꯏꯁꯤ ꯊꯥꯖꯕ ꯌꯥꯕ ꯑꯝꯇ ꯂꯩꯇꯦꯗꯅ
ꯑꯁ ꯅꯪꯗꯤ ꯌꯥꯝꯅ ꯍꯩꯌꯦ ꯉꯥꯡꯕ
ꯂꯩꯁꯥꯕꯤꯒ ꯑꯣꯏꯔꯝꯃꯗꯤ ꯉꯥꯡꯕꯅꯥ ꯉꯥꯡꯕꯗ ꯀꯣꯡꯒꫭꯟ ꯀꯥꯀꯗꯕꯅꯦ ꯎꯝ
ꯑ
ꯑꯩꯅ ꯃꯤꯡꯁꯦꯟꯁꯦ ꯁꯛꯇ ꯁꯨꯝ ꯌꯦꯡꯕꯅꯦꯕꯀꯣ ꯈꯂꯦꯖꯥ ꯃꯥꯜꯂ ꯂꯔꯕꯔ ꯋꯥꯟꯁꯦ
ꯌꯥꯗ꯭ꯔꯦ ꯏꯁꯤꯡ ꯍꯥꯜꯂꯦ ꯅꯪꯗꯤ ꯅꯃꯥꯥꯏꯗꯣ
ꯀꯌꯥ ꯃꯥꯏꯁꯤꯡ ꯍꯥꯜꯂꯦ
ꯑꯥ
ꯀꯂꯦꯖ ꯃꯥꯜ ꯂꯩꯕ ꯑꯗꯨ ꯌꯥꯝ ꯀꯟꯅ ꯀꯩꯅꯣ ꯇꯧꯕꯗꯤ ꯅꯠꯇꯦꯗ ꯍꯥꯏꯗꯤ ꯐꯩ ꯐꯩꯗꯤꯡ ꯐꯡ ꯅꯠꯇꯦꯕ
ꯑꯣ
ꯐꯖꯔꯒ ꯃꯥꯒꯤ ꯁꯦꯞ ꯆꯨꯝꯃꯒ ꯍꯥꯏꯗꯤ ꯅꯥꯟꯅꯟ ꯂꯥꯎꯔꯒ ꯃꯥꯏꯗꯣ ꯈꯔ ꯍꯥꯟꯖꯕꯩ ꯋꯥꯅꯦꯕ
ꯑꯥ
ꯑꯗꯨ ꯑꯩꯅꯁꯨ ꯕꯔꯥꯗ ꯂꯩꯔꯝꯃꯤꯅ ꯃꯄꯥꯟ ꯊꯣꯛꯇ꯭ꯔꯕꯅꯤꯅ ꯃꯣꯏ ꯂꯩꯁꯥꯕꯤꯁꯤꯡꯅꯁꯨ ꯎꯗꯕ ꯍꯥꯏꯇꯥꯔꯦ
ꯑꯥ ꯅꯪꯒꯤ ꯐꯖꯥꯕꯗꯣ
ꯎꯝ
ꯅꯪꯒꯤ ꯐꯖꯕꯗꯣ ꯃꯣꯏꯅ ꯎꯗꯗꯅ ꯃꯣꯏꯅ ꯉꯥꯎꯗꯕꯅꯦ
ꯍꯧꯗꯕꯅꯦꯕ ꯑꯗꯨꯒ ꯑꯩ ꯊꯣꯛꯄꯁꯨ ꯀꯤꯕ ꯃꯇꯝꯁꯤ ꯌꯥꯝ ꯐꯠꯇꯦꯗꯅ
ꯑꯥ
ꯑꯗꯨꯒꯤ ꯊꯣꯛꯄꯁꯨ ꯀꯤꯗꯅ ꯇꯧꯔꯤꯅꯤ
ꯑꯥ ꯎꯝ
ꯍꯌꯦꯡ ꯅꯣꯡꯃꯥꯏꯖꯤꯡꯁꯦ ꯊꯕꯛ ꯇꯧꯁꯦ ꯍꯥꯏꯅꯕꯗꯣ ꯇꯧꯔꯔꯣꯏꯁꯤꯗ ꯀꯩꯀꯩꯅ ꯊꯣꯡꯉ ꯆꯥꯔꯁꯤ ꯀꯩꯅꯣ
ꯁꯨꯗꯕꯤꯗ
ꯎꯝ ꯅꯣꯡꯃꯥꯏꯖꯤꯡꯅꯤꯅ ꯄꯣꯊꯥꯔꯁꯦꯕ ꯑꯗꯨꯒ ꯆꯥꯕ ꯌꯥꯕ ꯀꯩ ꯀꯩꯅꯣ ꯇꯧꯔꯒ
ꯁꯥꯗꯨꯅ ꯅꯣꯏ ꯑꯃꯅꯤ ꯇꯧꯔ ꯉꯝꯃꯣ ꯑꯗꯨꯒ ꯑꯩ ꯏꯔꯣꯟꯕꯒꯨꯝꯕ ꯑꯗꯨ ꯉꯝꯃꯒꯦ
ꯍꯣꯏꯅꯦ ꯍꯣꯏꯅꯦ ꯑꯩꯅ ꯇꯣꯂꯣꯞ ꯆꯥꯕꯅꯤꯅ ꯑꯩꯅ ꯀꯣꯛ ꯉꯝꯃꯒꯦ
ꯍꯣ ꯑꯗꯨꯅꯦ ꯅꯣꯏ ꯇꯣꯂꯣꯞ ꯆꯥꯔꯦ ꯅꯣꯏꯗꯤ ꯍꯣꯠꯅꯕꯁꯨ ꯀꯜꯂꯦ ꯅꯍꯥꯟꯋꯥꯏ ꯅꯣꯏ ꯂꯥꯏꯔꯤꯛ ꯄꯥꯕꯗ ꯄꯥꯕꯗꯣ ꯑꯩꯈꯣꯏꯗꯤ ꯉꯥꯎꯗ ꯉꯥꯎꯗ ꯂꯩꯔꯦ ꯑꯦ ꯍꯧꯛꯇꯤ ꯍꯥꯏꯇꯥꯝꯅꯤ ꯅꯣꯏꯗ ꯈꯔ
ꯑꯥ
ꯄꯔꯨ ꯄꯔꯨꯛ ꯄꯨꯛꯁꯤ ꯆꯥ ꯊꯛꯆꯜꯂꯨꯕꯒꯤ ꯄꯨꯛꯁꯤ ꯏꯊꯟ ꯊꯜꯂꯦ ꯀꯦꯌꯥꯝ ꯆꯥꯅꯤꯡꯕ ꯐꯥꯎꯗꯦ ꯇꯧꯔꯁꯤ
ꯆꯗꯣ ꯈꯖꯤꯛ ꯈꯔ ꯊꯛꯑꯥꯗꯤ ꯐꯥꯗꯧꯕ
ꯎꯝ ꯄꯨꯛ ꯊꯟꯕꯁꯦ ꯆꯥ ꯊꯛꯎꯕꯒꯤꯀꯣ ꯆꯥ ꯗꯨ ꯂꯤꯇꯔ ꯃꯈꯥꯏ ꯑꯥꯝ ꯊꯆꯤꯜꯂꯦ ꯄꯨꯛ ꯊꯜꯂꯦ ꯀꯏꯝ ꯆꯥꯅꯤꯡꯗꯦ ꯀꯥꯂꯦꯖꯥ ꯅꯠꯇꯅ
ꯑꯥ
ꯑꯗꯨ ꯃꯤꯅꯁꯨ ꯀꯩꯅꯣ ꯇꯧꯋꯦ ꯀꯂꯦꯖꯥ ꯀꯥꯂꯦꯖꯥ ꯍꯥꯏꯔꯒ ꯏꯁꯥꯥꯁꯦ ꯀꯂꯦꯖꯥ ꯃꯥꯜꯂꯦ
ꯅꯪꯕꯨ ꯍꯧꯖꯤꯛ ꯀꯥꯏ ꯀꯥꯏ ꯂꯩꯒꯦ
ꯑꯩ ꯀꯥꯗ ꯂꯩꯌꯦ
ꯅꯣꯏ ꯕꯥꯔꯥꯗꯨꯔꯣ
ꯍꯣꯏ ꯑꯩꯈꯣꯏ ꯀꯥ ꯕꯥꯔꯥꯗꯣ
ꯑꯝ ꯁꯤ ꯏꯌꯥꯝꯕ ꯑꯃ ꯑꯩꯅ ꯍꯥꯏꯕ ꯀꯂꯦꯖꯥ ꯀꯂꯦꯖꯥꯒꯤ ꯋꯥꯔꯤꯗꯣ
ꯀꯂꯦꯖ ꯋꯥꯔꯤꯗꯣ ꯀꯃꯥꯏꯟ ꯇꯧꯈ꯭ꯔꯒꯦ
ꯑꯝ ꯑꯗꯨ ꯑꯗꯨ ꯇꯧꯔꯛꯇ꯭ꯔꯁꯨ ꯑꯩꯗꯣ ꯂꯩꯔꯒ ꯅꯩ ꯀꯥꯗ ꯄꯨꯔꯛꯑꯒꯦ ꯑꯗꯨꯒ ꯃꯦꯠꯂꯁꯦ ꯑꯝ
ꯌꯥꯏꯌꯦ ꯌꯥꯏꯌꯦ
ꯀꯂꯦꯖꯥ ꯃꯦꯠꯈꯥꯏꯔꯒ ꯆꯥꯛꯈꯥꯏꯔꯒ ꯃꯣꯔꯣꯛ ꯃꯣꯔꯣꯛ ꯁꯥꯅꯀꯣ ꯍꯥ ꯍꯥ ꯀꯥꯝꯍꯜꯂꯒ ꯆꯥꯔꯒ ꯇꯧꯔꯁꯤꯁꯤꯅꯤ ꯄꯨꯛ ꯊꯟꯕꯒꯁꯦ ꯐꯥꯗꯧ ꯃꯥꯜꯂꯦꯕ
ꯑꯝ ꯅꯪꯕꯨ ꯆꯥ ꯊꯛꯈꯤꯗ ꯉꯥꯏꯔꯤꯗꯥꯏꯅꯦ ꯍꯥꯥ ꯍꯜꯂꯣ ꯗꯥꯗꯥ ꯑꯗꯨꯗꯩ ꯄꯨꯈꯝ ꯑꯝ ꯇꯦꯡꯀꯣꯠ ꯑꯝ ꯍꯜꯂꯣ